ꯇꯥꯔꯦ ꯇꯥꯔꯦ ꯆꯠꯂꯝꯃꯗꯧ ꯃꯥꯜꯂꯦ
ꯎꯝ ꯑꯩ ꯆꯠꯄ꯭ꯔꯣ
ꯑꯩ ꯐꯣꯟꯅ ꯃꯥꯟꯖꯤꯜꯂ‌ꯦ ꯑꯣ ꯑꯩ ꯐꯣꯟ ꯅ ꯃꯟꯁꯤꯂꯑ‌ꯦꯕ
ꯏꯃꯥꯟꯅ
ꯅꯪꯒꯤ
ꯕꯗꯤ ꯗꯛ ꯇꯧꯕꯒ ꯈꯨꯝꯃ‌ꯦ ꯍꯥꯕ ꯍꯜꯂ‌ꯣ ꯍꯥꯏꯔ ꯑꯗꯨꯝ
ꯑꯣ ꯐꯩꯌꯦ
ꯑꯥ
ꯑꯩꯁꯨ ꯑꯇꯣꯞꯄ ꯃꯤꯒ ꯇꯧꯅꯕꯗꯤ ꯐꯠ ꯐꯠ ꯑꯗꯨꯝ ꯈꯨꯝꯅꯔꯛꯑꯦ ꯀꯃꯥꯏꯟ ꯇꯧꯋꯤꯅ‌ꯣ ꯅꯪꯅ ꯀꯃꯥꯏꯅ ꯇꯧꯋꯤꯅ‌ꯣ ꯍꯥ
ꯅꯪꯒꯤ ꯐꯣꯟ ꯌꯥꯗꯕꯩꯅꯦ ꯅꯪꯗ ꯍꯥꯏꯖꯤꯜ
ꯑꯩ ꯑꯇꯣꯞꯄ ꯃꯤ ꯋꯥꯔꯤ ꯁꯥꯟꯅꯕꯁꯨꯁꯨ ꯇꯥꯟꯅꯩꯌꯦ ꯅꯪ ꯈꯛꯇꯅꯦ ꯅꯪ ꯈꯛꯇ
ꯅꯪ ꯅꯪ ꯑꯩꯗꯤ ꯅꯪ ꯈꯛꯇꯅꯦ
ꯑ ꯅꯪꯅꯅꯦ ꯅꯪꯅ ꯊꯣꯛꯍꯟꯕ ꯉꯥꯛꯇꯅꯦꯁꯦ ꯇꯋꯥꯔ ꯃꯇ‌ꯣꯟꯗ
ꯇꯋꯥꯔ ꯃꯇ‌ꯣꯟꯗ
ꯎꯝ ꯀꯦꯝꯄꯤꯡ ꯇꯧꯒꯦ ꯇꯧꯟ ꯀꯦꯝꯄꯤꯡ ꯇꯧꯒꯦ ꯇꯧꯅ‌ꯦ ꯅꯣꯡꯅ ꯅ‌ꯣꯡ ꯅ‌ꯣꯡ ꯈꯔ ꯂꯥꯛꯍꯧ ꯒ ꯆꯤꯡꯒ‌ꯦ
ꯍꯟꯗꯛ ꯚꯥꯏꯔꯦꯟ ꯑꯃ ꯆꯠꯄ ꯀꯩꯕꯥ ꯅꯨ ꯅꯨꯄꯥ ꯑꯝꯒ ꯅꯨꯄꯤ ꯑꯝꯒ ꯀꯦꯠ ꯋꯨꯃꯤꯟ ꯀ ꯕ‌ꯦꯠꯃ‌ꯦꯟꯒ ꯍꯥꯏꯗꯥꯏꯟ
ꯑꯗꯨ ꯑꯅꯤꯒ ꯑꯗꯨꯒꯤ ꯇꯥꯏꯞ ꯇꯧꯒꯦ ꯍꯥꯏꯔꯕ ꯄ꯭ꯔꯣꯄꯣꯁ ꯇꯧꯒꯦ ꯍꯥꯏꯔꯕ ꯃꯊꯛꯇ
ꯍꯣꯏ ꯈꯜꯂꯤꯅꯦ
ꯇꯧꯅꯨ ꯇꯧꯅꯨ ꯇꯥꯔ ꯁꯤꯅꯤ ꯀꯩ ꯏꯟꯁꯥꯡ ꯆꯥꯔꯕ‌ꯣ
ꯆꯥꯗ꯭ꯔꯤꯌꯦ ꯀꯩꯅꯣ ꯇꯧꯔꯤꯌꯦ ꯇꯋꯥꯔ ꯃꯇꯣꯟꯗ ꯊꯣꯡꯉꯛꯀꯦ ꯇꯧꯔꯤꯌꯦ ꯑꯩ ꯀꯩꯅꯣ ꯕꯔꯅꯔ ꯀꯩꯀꯥ ꯄꯨꯈꯠꯂꯒ ꯀꯥꯔꯦ ꯇꯔꯇꯦꯟꯒ ꯄꯨꯈꯠꯂꯒ ꯅꯩꯔꯒꯦ ꯉꯁꯤꯗꯤ
ꯀꯩꯍꯥꯏꯅ‌ꯣ ꯇꯥꯗꯤꯌ‌ꯦ ꯅꯪ ꯉꯥꯡꯉꯤꯗꯣ
ꯏꯁ ꯑꯩ ꯉꯥꯡꯉꯤ ꯇꯥꯗꯕꯣ
ꯇꯥꯗꯦ ꯇꯥꯔ ꯈꯨꯝꯃꯛꯑꯣꯏꯗ꯭ꯔꯣ ꯅꯪꯕ‌ꯣ
ꯑꯣ ꯏꯁꯀ꯭ꯔꯤꯟꯁꯦ ꯍꯦꯛꯇ ꯑꯣꯐ ꯂꯩꯔꯝꯕ
ꯎꯝ
ꯀꯩ ꯑꯩꯅ ꯍꯥꯏꯗꯤ ꯀꯩꯝ ꯆꯠꯇ꯭ꯔꯕꯕ
ꯀꯔꯤ
ꯀꯩꯝ ꯆꯠꯇ꯭ꯔꯕ ꯍꯥꯏꯕ
ꯀꯩꯝ ꯆꯠꯇ꯭ꯔꯦ ꯇꯋꯥꯔ ꯃꯇꯣꯟꯗ ꯂꯩꯌ‌ꯦ ꯍꯧꯖꯤꯛ ꯏꯟꯖꯥꯡ ꯊꯣꯡꯉꯒ‌ꯦ ꯇꯧꯔꯤ ꯑꯣꯛꯁꯥ ꯈꯔ ꯂꯩꯔꯛꯄ ꯗꯨꯒ
ꯏ ꯏꯁ ꯏꯁ ꯋꯥꯔꯤꯗ‌ꯦ
ꯊꯥꯖꯗ꯭ꯔꯤꯔꯣ ꯅꯪꯒꯁ‌ꯦ ꯑꯩ ꯍꯣꯔꯦꯟꯁꯤ ꯀꯣꯜ ꯂ‌ꯣꯏꯔ ꯚꯤꯗꯤꯌ‌ꯣ
ꯑ ꯑꯩꯈꯣꯏꯅ ꯆꯥꯕ ꯄꯣꯠꯇꯣ ꯅꯣꯏꯅ ꯍ ꯍꯥꯏꯔꯛꯄꯗ ꯑꯩꯗꯤ ꯇꯨꯃꯤꯟꯅ ꯑꯗꯨꯝ ꯆꯥꯔꯦꯗ ꯍꯧꯖꯤꯛꯀꯥꯟꯗꯤ
ꯑꯣ ꯑꯩꯗꯤ ꯀꯩꯅꯣ ꯇꯧꯕꯅꯦ ꯅꯪꯅ ꯍꯪꯉꯛꯄꯗꯨꯗ ꯍꯥꯏꯕꯤꯕꯅꯦ ꯍꯥꯏꯗ ꯑꯩꯗꯣ ꯍꯥꯏꯗꯣꯛꯅꯤꯡꯗꯕꯅꯦ ꯀꯅꯥꯝ ꯍꯥꯏꯗꯣꯛꯇꯕꯅꯦ
ꯑꯗ ꯍꯥꯏꯗꯤ ꯑꯣꯛ ꯆꯥꯕꯗꯣ ꯑꯩꯗꯤ ꯍꯥꯏꯗꯤ ꯍꯥꯏꯅꯗ꯭ꯔꯁꯨ ꯌꯥꯔꯦ ꯑꯗꯨꯝ ꯅꯨꯡꯇꯤꯒꯤ ꯆꯥꯕꯒꯤ ꯐꯤꯕꯝꯗ ꯂꯥꯛꯄꯗꯨꯗ ꯑꯗꯨꯗꯦ ꯑꯗꯨꯝ ꯋꯥꯔꯤꯒꯤ ꯋꯥꯅꯤꯗ ꯍꯟꯗꯛꯇꯤ ꯈꯥ ꯇꯣꯏꯔꯦ ꯁꯥ ꯅꯨꯡ ꯀꯩꯀꯥꯗꯨꯗꯤ
ꯎꯝ ꯐꯩꯌꯦ ꯐꯩꯌꯦ ꯉꯔꯥꯡꯗꯤ ꯀꯩ ꯃꯊꯦꯜ ꯆꯥꯒꯦ
ꯉꯔꯥꯡꯂꯣ
ꯎꯝ
ꯉꯔꯥꯡꯖꯦ ꯑꯩꯈꯣꯏꯒꯤ ꯏꯕꯥꯏ ꯑꯃ ꯇꯧꯔꯒ ꯃꯣꯏ ꯀꯩ ꯈꯔ ꯀꯣꯡꯉꯦ ꯌꯦꯟ ꯀꯦꯖꯤ ꯑꯍꯨꯝ ꯃꯔꯤ
ꯎꯝ
ꯑꯗꯨꯗꯨꯒ ꯀꯩꯅꯣ ꯇꯧꯔꯦ ꯑꯣ ꯑꯣꯛꯁꯥ ꯑꯣꯛꯁꯥ ꯈꯔꯒ ꯂꯩꯔꯛꯑꯦ ꯑꯣꯛꯁꯥ ꯁꯟꯁꯥ ꯑꯗꯨ ꯑꯗꯨ ꯀꯦꯖꯤ ꯑꯃꯃꯝ ꯇꯪꯅꯤꯗ ꯑꯗꯨꯗꯨꯒ ꯑꯣꯛꯀ ꯁꯟꯒ ꯄꯨꯟꯅ ꯊꯣꯡꯉꯦ ꯑꯩ ꯌꯦꯟꯒꯗꯨꯗꯤ ꯆꯥꯈꯤꯗ꯭ꯔꯦꯗ ꯑꯩꯗꯤ
ꯑꯣ ꯑꯣ
ꯍꯥꯏꯗꯤ ꯃꯅꯝꯗꯪ ꯅꯝꯃꯒ ꯇꯣꯛꯈ꯭ꯔꯦꯕ ꯑꯣ ꯑꯣꯛ ꯆꯒꯦꯝꯑꯥꯕ
ꯎꯝ
ꯆꯥꯗꯔꯤꯌꯦ
ꯑꯣꯛ ꯆꯒꯦꯝꯒꯤ ꯃꯍꯥꯎꯁꯨ ꯅꯣꯡ ꯐꯥꯗꯣꯛ ꯌꯦꯡꯉꯨ ꯀꯩꯗꯧꯔꯒꯦ ꯑꯁꯦꯡꯕ ꯇꯁꯦꯡ ꯇꯁꯦꯡꯕꯗ ꯑꯣꯏꯅ
ꯑꯁ ꯇꯜꯂꯤ ꯑꯗꯨꯗꯤ ꯍꯥꯥꯎ ꯍꯥꯎꯗꯧ ꯃꯥꯟꯗꯦ
ꯏꯁ ꯆꯥꯔ ꯈꯪꯅꯤ ꯏꯕꯨꯡꯉꯣ ꯍꯥꯎꯗꯧ ꯃꯥꯟꯗꯦ ꯀꯥꯏ ꯍꯥꯏꯖꯜꯂꯦ ꯆꯥꯖꯨ ꯆꯥ ꯍꯥꯎꯗꯧ ꯃꯥꯟꯗꯦꯌꯦ ꯃꯣꯏꯔꯥꯡꯗ ꯑꯣꯛ ꯆꯒꯦꯝ ꯀꯥꯏꯅ ꯃꯍꯥꯗꯦꯕ ꯍꯣꯇꯦꯜꯗ ꯃꯃꯤꯡ ꯆꯠꯂꯤꯁꯦ ꯅꯪ ꯐꯥꯒꯤ ꯃꯥꯜꯂꯕꯣ ꯁ꯭ꯋꯥꯏ ꯏꯝꯐꯥꯜꯗꯒꯤ ꯀꯣꯏꯕ ꯂꯥꯛꯄ ꯀꯥꯡꯕꯨꯅ ꯑꯗꯨꯗꯗ ꯆꯪꯉꯒ ꯑꯣꯛ ꯆꯒꯦꯝ ꯂꯩꯕ ꯈꯔꯅ ꯍꯪꯅꯔ ꯆꯠꯅꯩꯅꯦ
ꯀꯥꯏꯗꯕ
ꯃꯍꯥꯗꯦꯕ ꯍꯣꯇꯦꯜ
ꯎꯝ ꯀꯥꯏꯋꯥꯏꯗ
ꯀꯣꯂꯦꯖ ꯒꯦꯠ ꯀꯣꯂꯦꯖ ꯒꯦꯠ ꯑꯣꯄꯣꯖꯤꯠꯇ
ꯑꯣ ꯃꯣꯏꯔꯥꯡ ꯀꯣꯂꯦꯖꯒꯤ ꯒꯦꯠ ꯃꯃꯥꯡꯗ ꯍꯥꯏꯔꯣ
ꯀꯣꯂꯦꯖ ꯒꯦꯠ ꯍꯥꯢꯅ ꯊꯥꯔꯒ ꯂꯩꯕꯅꯦꯕꯀꯣ ꯃꯦꯟ ꯔꯣꯗ ꯃꯅꯥꯛꯇ ꯗꯥꯏꯔꯦꯛ ꯀꯣꯂꯦꯖ ꯒꯦꯠꯇꯨ ꯅꯠꯇꯦ ꯑꯗꯨꯒꯤ ꯀꯣꯂꯦꯖ ꯒꯦꯠ ꯑꯅ ꯊꯥꯕ ꯑꯣꯄꯣꯖꯤꯠꯇꯨ ꯂꯩꯕꯅꯤ
ꯃꯣꯏꯔꯥꯡꯒꯤ ꯀꯣꯂꯦꯖꯁꯦ ꯍꯥꯏꯗꯤ ꯃꯤ ꯑꯇꯣꯞꯄ ꯌꯥꯝ ꯇꯝꯖꯥꯔꯣ ꯍꯥꯏꯗꯤ ꯑꯩꯈꯣꯏꯒꯤ ꯀꯔꯥꯡꯒꯤ ꯃꯤ ꯅꯠꯇꯕꯒꯩ
ꯇꯝꯃꯤ ꯀꯩꯅꯣ ꯃꯌꯥꯝ ꯇꯝꯃꯦ ꯃꯤ ꯃꯣꯏꯔꯥꯡꯗꯩꯁꯨ ꯇꯝꯃꯤ ꯀꯨꯝꯕꯤꯗꯩꯖꯨ ꯇꯝꯃꯝꯒꯅꯤ
ꯑꯁ ꯑꯔꯣꯏꯕꯤ ꯌꯥꯝ ꯊꯤ ꯐꯖꯕ ꯆꯠꯂꯧꯋꯤ ꯍꯦ
ꯎꯝ ꯅꯪ ꯍꯧꯖꯤꯛꯀꯤ ꯏꯁꯄꯤꯠ ꯈꯨꯊꯨꯗꯨꯗꯤ ꯋꯥꯡ ꯉꯥꯡꯕꯒꯤ
ꯍꯥꯥ
ꯅꯪ ꯍꯧꯖꯤꯛꯀꯤ ꯋꯥ ꯉꯥꯡꯕꯩ ꯏꯁꯄꯤꯠ ꯈꯨꯊꯨꯗꯨꯕꯨꯅꯤ ꯊꯤꯅ ꯐꯖꯕ ꯆꯠꯂꯧꯋꯤꯍꯦ ꯑꯩꯗꯤ ꯏꯁꯥꯅ ꯊꯨ ꯖꯕꯅꯦ ꯅꯪꯅ ꯖꯔ ꯖꯔ ꯍꯥꯏꯗꯤ ꯅꯦꯠ ꯅꯦꯠ ꯆꯠꯄꯒ ꯊꯨꯈꯤꯕꯒꯤ ꯇꯥꯏꯞ ꯇꯧꯋꯤ ꯍꯥꯏꯕ ꯅꯪꯒꯤꯗꯨꯅ
ꯑꯣ ꯐꯣꯟ ꯂꯥꯛꯁꯤꯟꯕꯩꯅꯦ ꯃꯤ ꯑꯇꯣꯞꯄ ꯑꯃ
ꯐꯣꯟ ꯂꯥꯛꯁꯤꯟꯕꯩꯅꯦ ꯑꯣ
ꯀꯩꯅꯣ ꯑꯥ ꯑꯩ ꯍꯥꯏꯖꯦ ꯅꯣꯏ ꯑꯩꯈꯣꯏ ꯗꯤ ꯑꯦꯝ ꯀꯣꯂꯦꯖꯀꯤ ꯐꯖꯕꯗꯨ ꯍꯥꯏꯗꯤ ꯌꯥꯝ ꯊꯤ ꯂꯩꯍꯧꯋꯦ ꯁꯤꯅꯤ ꯆꯠꯂꯤ ꯃꯤ ꯑꯁ ꯊꯤꯅ ꯐꯖꯕ ꯑꯃ ꯊꯦꯡꯅꯔꯛꯑꯦ ꯑꯩ ꯅꯍꯥꯟꯃꯨꯛ ꯆꯠꯄꯗ
ꯑꯗꯨꯕꯨꯗꯤ ꯅꯨꯡ ꯇꯤꯒꯤ ꯎꯕ ꯇꯣꯏꯅ ꯎꯒꯟꯕ ꯖꯒꯥꯖꯤꯡꯁꯦ ꯃꯁꯛ ꯊꯤꯔꯥꯕꯣꯏꯗ ꯅꯤꯡꯕꯅꯦ ꯅꯣꯡ ꯐꯗꯣꯛ ꯆꯠꯊꯣꯛꯄ ꯊꯦꯡꯅꯕꯖꯤꯡꯖꯤꯅ ꯐꯖꯔꯕꯣꯏ ꯍꯦꯜꯂꯕꯣꯏꯗ ꯅꯤꯡꯕꯅꯦ ꯑꯗꯨꯝ
ꯈꯪꯗꯦ ꯑꯁ ꯀꯩꯅꯣ ꯃꯆꯨꯗꯨꯒ ꯍꯥꯏꯗꯤ ꯑꯥ
ꯅꯪꯒꯤ ꯃꯤꯠꯁꯤꯗꯅꯦ ꯑꯔꯦꯞꯄ ꯑꯃ ꯊꯝꯕꯖꯦ ꯈꯔ ꯋꯥꯒꯅꯤ ꯈꯪꯉꯦ ꯅꯪꯅ ꯄꯥꯝꯃꯤꯁꯦ ꯄ꯭ꯂꯦꯕꯣꯏ ꯑꯣꯏꯕ
ꯐꯠꯇꯦꯍꯦ ꯑꯗꯨꯗꯤ ꯅꯪꯗꯣ ꯍꯥꯏꯃꯟꯗ꯭ꯔꯣ ꯑꯦ ꯑꯦ ꯑꯩꯅ ꯍꯥꯏꯗꯤ ꯐꯖꯩꯕꯨ ꯐꯖꯩ ꯍꯥꯏꯕꯅꯤ ꯀꯩꯅꯣ
ꯍꯌꯦꯡ ꯊꯥꯕꯛ ꯂꯩꯕ꯭ꯔꯣ
ꯍꯌꯦꯡꯖꯤꯔꯣ
ꯎꯝ ꯊꯕꯛ ꯑꯝꯇ ꯆꯠꯃꯤꯟꯅꯧꯖꯦ
ꯀꯥꯏ ꯆꯠꯄꯩꯅꯣ
ꯀꯩꯅꯣ ꯇꯥꯏꯌꯥꯔ ꯊꯤꯕ
ꯎꯝ ꯑꯩ ꯀꯩꯅꯣ ꯒꯥꯔꯤ ꯁꯦꯝꯕꯕꯨꯗꯤ ꯈꯟꯕꯅꯦ ꯇꯥꯏꯌꯔ ꯊꯤꯕꯕ
ꯍꯣꯏ ꯇꯥꯏꯌꯥꯔ ꯑꯆꯧꯕ
ꯀꯅꯥꯒꯤ ꯀꯥ ꯑꯗꯨꯗꯤ ꯋꯥꯛꯁꯣꯞꯇꯩ ꯊꯤꯔꯣꯏꯗ꯭ꯔꯣ ꯋꯥꯛꯁꯣꯞ ꯍꯥꯏꯖꯤꯅꯤ ꯀꯩꯅꯣꯗꯒꯤ ꯇꯥꯏꯌꯔ ꯑꯃꯗꯒꯤ ꯐꯤꯕꯝ ꯁ꯭ꯋꯥꯏꯗ ꯌꯣꯟꯕ ꯃꯌꯥꯝ
ꯑꯍꯟꯕ ꯅꯠꯇ꯭ꯔꯦ ꯑꯃꯟꯕ ꯊꯤꯗꯧꯕꯅꯦ
ꯑꯗꯨ ꯀꯥꯏꯗꯩꯅꯣ ꯊꯤꯗꯣꯏꯁꯦ
ꯁꯦꯝꯕꯝ ꯍꯥꯏꯗꯤ ꯑꯥ ꯀꯩꯅꯣꯒꯨꯝꯕ ꯒꯔꯥꯏꯒꯨꯝꯕ ꯁꯦꯝꯃ ꯌꯣꯟꯕ ꯈꯣꯠꯄ ꯃꯐꯝ ꯀꯛ ꯀꯛꯑ ꯀꯛꯑꯒ ꯇꯧꯕ ꯃꯐꯝ ꯑꯗꯨꯝꯕ ꯊꯤꯅꯤꯡꯕ
ꯎꯝ ꯌꯦꯡꯉꯖꯦ ꯑꯗꯣ ꯑꯩ ꯍꯥꯏꯗꯤ ꯍꯌꯦꯡ ꯇꯥꯃꯣꯆꯧꯅ ꯒꯥꯔꯤ ꯁꯦꯝꯕꯩꯗꯨꯣ ꯆꯠꯂꯨꯖꯦ ꯍꯥꯏꯔꯗꯤ ꯆꯠꯇꯣꯏꯅꯦꯕ
ꯍꯣꯏ ꯍꯣꯏ ꯌꯦꯡꯉꯁꯤ ꯌꯦꯡꯉꯁꯤ
ꯎꯝ ꯒꯥꯔꯤꯗꯣ ꯈꯪꯗꯦ ꯀꯔꯤ ꯅꯥꯟꯊꯣꯛꯏꯅꯣ ꯈꯪꯗꯦ ꯐꯗꯠ ꯐꯗꯠ ꯐꯗꯠ ꯑꯌꯦ
ꯆꯥꯥꯛ ꯏꯁꯤꯡ ꯀꯩ ꯃꯊꯦꯜ ꯇꯧꯔꯕ ꯉꯁꯤꯗꯤ
ꯉꯁꯤꯗꯤ ꯀꯩꯅꯣ ꯇꯧꯔꯦꯗ ꯍꯥꯎ ꯍꯥꯎꯇꯕ ꯂꯩꯕ ꯂꯩꯇꯕ ꯑꯃ
ꯃꯊꯪ ꯊꯥꯁꯦ ꯀꯩꯅꯣ ꯗ ꯑꯟꯗ꯭ꯔꯣꯗ ꯆꯤꯡ ꯆꯤꯡ ꯅꯥꯀꯟꯗ ꯀꯦꯝꯄꯤꯡ ꯑꯝ ꯂꯩꯌꯦ ꯌꯥꯎꯗꯣꯏꯔꯣ ꯌꯥꯎꯅꯤꯡꯕ꯭ꯔꯣ ꯀꯃꯥꯏ ꯇꯧꯒꯦ
ꯑꯟꯗ꯭ꯔꯣ ꯀꯩꯅꯣ ꯑꯥ ꯗꯦꯠ ꯗꯦꯠ ꯀꯌꯥ ꯑꯗꯋꯥꯏꯗꯅꯣ
ꯗꯦꯠꯇꯤ ꯐꯤꯛꯁ ꯇꯧꯗ꯭ꯔꯤ ꯏꯃꯥꯟꯅꯕ ꯏꯃꯥꯟꯅꯕ ꯑꯃ ꯑꯟꯗ꯭ꯔꯣꯗꯩ ꯂꯩꯌꯦꯕꯀꯣ ꯃꯥ ꯃꯥ ꯁꯤꯜꯂꯛꯀꯦꯌꯦ ꯇꯦꯟ ꯀꯩꯀꯥꯖꯨ ꯋꯥꯏꯕꯝ ꯂꯩꯔꯒꯗꯤ ꯄꯨꯂꯞ ꯋꯥꯏꯔꯒ ꯇꯧꯔꯖꯦꯑꯦ
ꯌꯥꯏꯌꯦ ꯑꯗꯨꯕꯨꯗꯤ ꯑꯩ ꯀꯩꯅꯣ ꯍꯥꯏꯗꯤ ꯀꯣꯂꯦꯖꯀꯤ ꯌꯥꯝ ꯃꯔꯨ ꯑꯣꯏꯕ ꯅꯨꯃꯤꯠ ꯂꯩꯇ꯭ꯔꯗꯤ ꯑꯗꯨꯝ ꯆꯠꯁꯦꯕ ꯌꯥꯅꯤ
ꯑꯣꯀꯦ ꯔꯤꯌꯦꯂꯤꯇꯤꯅꯤ ꯀꯣ ꯑꯩꯅ ꯉꯥꯡꯉꯤꯖꯦ
ꯑꯦ ꯑꯩꯖꯨ ꯔꯤꯌꯦꯂꯤꯇꯤꯅꯤ ꯀꯩꯅꯣ ꯑꯩꯅ ꯉꯥꯡꯉꯤꯖꯤꯖꯨ
ꯁꯦꯡꯃ ꯅꯪ ꯀꯥꯏ ꯂꯩꯒꯦ ꯍꯥꯏꯔꯒ ꯇꯥꯋꯔ ꯃꯊꯛꯇ ꯂꯩꯔꯝꯃꯨ ꯍꯥꯏꯔꯛꯑꯅꯤ
ꯑꯈꯣꯏ ꯑꯈꯣꯏ ꯀꯩꯅꯣ ꯑꯈꯣꯏ ꯑꯈꯣꯏ ꯇꯋꯥꯔ ꯃꯇꯣꯟꯖꯦ ꯁꯤꯅꯤꯅꯦ ꯍꯥꯏꯁꯦ ꯉꯁꯥꯏꯗꯩ ꯅꯉꯣꯟꯗ
ꯑꯣ ꯑꯣ ꯑꯩ ꯀꯩꯅꯣꯗ ꯂꯩꯌꯦ ꯚꯔꯁ ꯀꯥꯂꯤꯐꯥꯏ ꯃꯇꯣꯟ
ꯑꯣ ꯅꯣꯏꯅ ꯃꯊꯣꯟ ꯑꯃ ꯍꯦꯟꯕꯅꯤꯅ
ꯀꯩꯅꯣ ꯍꯥꯏꯁꯦ ꯑꯣ ꯚꯔꯁ ꯀꯂꯤꯂꯤꯐꯒꯤ ꯑ ꯃꯇꯣꯟꯗ
ꯎꯝ
ꯑꯥ ꯀꯩ ꯇꯧꯗꯣꯏꯅꯣ ꯈꯪꯗ꯭ꯔꯦꯗ ꯂꯥꯏꯐꯁꯦ ꯃꯤꯅ ꯄꯩꯁꯥ ꯄꯪꯇꯥꯟ ꯇꯥꯟꯕ ꯎꯔꯒ ꯌꯨꯇ꯭ꯌꯨꯕꯁꯤꯡꯁꯤꯗ ꯑꯣꯗꯒꯤ ꯏꯟꯐ꯭ꯂꯨꯌꯦꯟꯁꯔ ꯃꯌꯥꯝꯖꯤꯡꯖꯤꯅꯀꯣ
ꯑꯈꯣꯏ ꯏꯌꯥꯝꯕꯝꯒꯤ ꯀꯦꯃꯦꯔꯥ ꯀꯥꯞꯄ ꯆꯠꯂꯝꯗ ꯃꯥꯥꯏ ꯀꯦꯃꯦꯔꯥ ꯌꯣꯟꯊꯣꯛꯈ꯭ꯔꯦ ꯑꯃ ꯑꯅꯧꯕ ꯑꯃ ꯕꯨꯛ ꯇꯧꯈ꯭ꯔꯦ
ꯑꯣ ꯀꯩꯅꯣꯒꯤꯔ
ꯎꯝ ꯎꯝ ꯌꯥꯏ ꯃꯤꯡ ꯄꯟꯒꯅꯨ ꯎꯝ
ꯑꯣꯏꯃꯛꯇꯤ ꯄꯜꯂꯣꯏꯌꯦ
ꯈꯪꯒꯦ ꯇꯧꯔꯒꯦ ꯑꯩꯅ ꯑꯗꯣ ꯀꯩꯅꯣ ꯑꯣ ꯑꯗꯨꯏꯅꯦ ꯑꯃ ꯊꯥꯒꯠꯍꯧꯕꯁꯤ ꯁ꯭ꯇꯤ ꯀꯦꯗ ꯇꯧꯔ ꯕꯨꯛ ꯇꯕ ꯇꯧꯕꯗꯣ
ꯑꯣꯍꯣꯏ ꯃꯥꯥꯏꯁ ꯃꯥ ꯍꯥꯟꯅꯩꯗꯣ ꯋꯥꯟ ꯄꯣꯏꯟ ꯐꯥꯏꯚ ꯑꯗꯥꯏ ꯂꯧꯒꯤꯕꯅꯦꯕꯀꯣ ꯋꯥꯟ ꯄꯣꯏꯟ ꯊ꯭ꯔꯤꯔ ꯐꯥꯏꯚꯂ ꯑꯗꯨꯅꯥꯏ ꯂꯧꯒꯤꯕꯅꯦꯕ ꯁꯤꯛꯁꯇꯤ ꯑꯗꯥꯏꯗ
ꯎꯝ ꯃꯥꯏꯗꯣ ꯃꯤꯔꯔꯂꯦꯁꯔꯣ ꯀꯩꯅꯣ ꯃꯤꯔꯂꯦꯁ ꯑꯣꯢꯔꯝꯒꯅꯤ ꯑꯣ ꯏꯃꯥꯟꯅꯕꯝꯒꯤ ꯃꯤꯔꯂꯦꯁꯇꯣ ꯀꯌꯥꯅꯣ ꯑꯃꯁꯨ ꯊꯥꯗꯣꯛꯅꯤ ꯍꯥꯏꯍꯧꯕꯅꯤ ꯐꯣꯔꯇꯤ ꯐꯥꯏꯚꯇ ꯍꯥꯏꯕ꯭ꯔꯥ ꯐꯣꯔꯇꯤꯗ ꯍꯥꯏꯕ꯭ꯔꯥ ꯑꯩꯉꯣꯟꯗ ꯂꯧꯔꯣꯒ ꯍꯥꯏꯍꯧꯕꯅꯤ
ꯑ ꯀꯩꯅꯣ ꯑꯥꯔ ꯁꯤꯛꯁ ꯃꯥꯛ ꯃꯥꯛꯇꯨ ꯂꯩ ꯃ ꯕꯨꯛ ꯇꯧꯒ꯭ꯔꯦ ꯍꯟꯗꯛꯇꯤ ꯑꯃꯨꯛ ꯔꯤꯖꯜꯁꯦ ꯃꯩ ꯆꯠꯂꯛꯑꯅꯤ
ꯐꯩ ꯑꯗꯨꯕꯨꯗꯤ ꯑꯩꯁꯨ ꯀꯦꯃꯦꯔꯥ ꯑꯝꯇꯗꯤ ꯂꯩꯅꯤꯡꯕꯅꯤ ꯑꯗꯣ ꯀꯦꯃꯦꯔꯥ ꯂꯩꯔꯒ ꯍꯥꯏꯗꯤ ꯑꯩꯗꯤꯒ ꯀꯩꯅꯣ ꯇꯧꯕ ꯅꯠꯇ ꯍꯥꯏꯗꯤ ꯑꯃꯨꯛ ꯀꯣꯏꯁꯟ ꯑꯃꯨꯛꯇ ꯍꯪ ꯍꯪꯖꯩꯁꯦ ꯀꯦꯃꯦꯔꯥ ꯂꯩꯔ ꯀꯩꯗꯧꯗꯣꯏꯅꯣ ꯁꯤꯅꯤ
ꯀꯦꯃꯦꯔ ꯂꯩꯔꯗꯤ ꯅꯪꯅ ꯐꯣꯇꯣ ꯀꯞꯄ ꯐꯖꯅ ꯍꯩꯔ ꯅꯪ ꯑꯣꯢꯔꯣ ꯀꯦꯃꯦꯔꯥꯗꯤ ꯑꯔꯟ ꯇꯧꯕ ꯌꯥꯝ ꯊꯤ ꯌꯥꯒ꯭ꯔꯦ ꯢꯕꯨꯡꯉꯣ ꯅꯪ ꯂꯦꯟꯁ ꯀꯩ ꯀꯥ ꯂꯩꯔꯗꯤ
ꯅꯠꯇꯦ ꯑꯩꯅ ꯍꯥꯏꯔꯗꯤ ꯁꯨꯝ ꯢꯁꯥ ꯅꯨꯡꯉꯥꯏꯖꯅꯕ ꯄꯩꯁꯥ ꯌꯥꯝ ꯂꯩꯒꯤꯕ ꯑꯣꯏꯗꯤ ꯄꯪꯂꯩ ꯂꯩꯕ ꯌꯥꯕꯀꯣ ꯑꯗꯨꯝ ꯂꯩꯇꯕꯤꯗ ꯑꯗꯨꯝ ꯂꯩꯔꯒ ꯍꯥꯏꯗꯤ ꯄꯩꯁꯥ ꯇꯥꯟꯂꯣꯏꯗꯕ ꯑꯣꯏꯇꯥꯥꯔꯒꯗꯤ ꯀꯩꯝ ꯀꯥꯟꯅꯗꯦ ꯁꯤꯅꯦ ꯑꯩ ꯍꯥꯏꯁꯦ ꯑꯩ ꯑꯩꯒꯤ ꯑꯣꯏꯅ ꯅꯤꯀꯣ ꯑꯩ ꯍꯥꯏꯁꯦ
ꯃꯥꯅꯦ ꯃꯤꯗꯤ ꯏꯕꯨꯡꯉꯣ ꯀꯦꯃꯦꯔꯥ ꯀꯦꯃꯦꯔꯥ ꯑꯅꯤꯃꯨꯛꯀꯤ ꯄꯩꯁꯥ ꯇꯥꯜꯂꯝꯃꯅꯤ ꯑꯗꯨꯅꯕꯨ ꯂꯩꯔꯛꯏꯅꯤ
ꯑꯗꯨꯕꯨꯗꯤ ꯐꯒꯗꯕ ꯑꯗꯨ ꯇꯥꯜꯂꯛꯄꯩꯅꯤ ꯑꯗꯨ ꯉꯝꯃꯛꯄꯩꯅꯤ ꯀꯩꯅꯣ
ꯃꯅꯦ
ꯅꯠꯇ꯭ꯔꯗꯤ ꯀꯩꯁꯨ ꯑꯧꯒ꯭ꯔꯦ ꯇꯧꯔꯣꯢ
ꯃꯥꯅꯦ ꯑꯩꯉꯣꯟꯗꯖꯨ ꯀꯦꯃꯦꯔꯥ ꯂꯩꯔꯛꯑꯣ ꯃꯤ ꯑꯇꯣꯞꯄ ꯍꯧꯕ ꯅꯨꯡꯉꯥꯏꯇꯦ ꯆꯠꯃꯤꯟꯅꯁꯦꯗꯅꯦ ꯍꯥꯏꯁꯦ ꯄꯩꯁꯥ ꯂꯩꯇꯕꯇꯪ ꯉꯥꯏꯔꯦ
ꯂꯩꯁꯜꯂꯣ ꯀꯩꯅꯣ ꯇꯨꯡꯖꯤꯜꯂꯣ
ꯎꯝ ꯁꯣꯝꯗ ꯑ ꯀꯩꯅꯣ ꯃꯥꯁꯇꯔꯒꯤ ꯗꯤꯒ꯭ꯔꯤ ꯄꯥꯏꯔꯒ ꯀꯦꯃꯦꯔꯥ ꯀꯥꯞ ꯆꯠꯈ꯭ꯔꯦꯅ ꯉꯥꯡꯂꯛꯇꯧ ꯃꯌꯥꯝꯗꯣ
ꯑꯦ ꯅꯪ ꯀꯩꯅꯣ ꯇꯧꯗꯧ ꯅꯠꯇꯦ ꯀꯩꯅꯣ ꯁꯥꯏ ꯁꯥꯏꯠ ꯑꯣꯏꯅ ꯄꯥꯛ ꯇꯥꯢꯝ ꯇꯧꯗꯧꯅꯦ ꯀꯩꯅꯣ
ꯅꯪ ꯍꯥꯏꯗꯤ ꯀꯩꯅꯣ ꯈꯨꯗꯤꯡꯃꯛ ꯑꯗꯨꯝ ꯆꯠꯅꯤ ꯍꯥꯏꯕ ꯂꯩꯇꯦ ꯅꯪꯅ ꯆꯠꯅꯤꯡꯕ ꯅꯪꯅ ꯁꯪꯕ ꯀꯥꯟꯗ ꯆꯠꯄ ꯌꯥꯏ ꯀꯩꯅꯣ
ꯑꯁ ꯑꯣ ꯀꯦꯃꯦꯔꯥ ꯂꯩꯕ ꯍꯥꯏꯁꯦ ꯀꯩꯅꯣꯝꯃꯨꯛ ꯊꯝꯃꯛꯇ ꯌꯥꯔꯔꯣꯏ ꯑ ꯀꯩꯅꯣ ꯁꯤꯁꯇꯦꯝ ꯂꯤꯡꯅ ꯊꯝꯃꯛꯇ ꯌꯥꯔꯔꯣꯏ ꯏꯗꯤꯠꯇꯤꯡ ꯇꯧꯕ ꯈꯣꯠꯄ ꯃꯌꯥꯝ ꯂꯛꯑꯅꯤ ꯑꯃꯨꯛ
ꯎꯝ ꯑꯗꯨꯕꯨꯗꯤ
ꯑꯈꯣꯢ ꯇꯃꯣꯗꯣ ꯀꯩꯅꯣ ꯇꯧꯗ꯭ꯔꯕꯅꯦ ꯃꯥ ꯐꯣꯇꯣ ꯐꯣꯇꯣ ꯈꯛ ꯑꯣꯏꯔꯗꯤ ꯃꯥ ꯍꯥꯟꯁꯤꯒꯤ ꯀꯦꯃꯦꯔꯥꯗꯣ ꯑꯗꯨꯝ ꯌꯥꯝ ꯊꯤ ꯂꯤꯡꯉꯤꯕꯅꯦꯕ ꯎ ꯍꯧꯖꯤꯛ ꯍꯧꯖꯤꯛ ꯄꯥꯏꯔꯝꯃꯤꯗꯣ ꯑꯗꯣ ꯃꯥꯗꯣ ꯀꯩꯅꯣ ꯇꯧꯔꯅꯤ ꯚꯤꯗꯤꯑꯣ ꯚꯤꯗꯤꯑꯣ ꯌꯥꯝ ꯄꯥꯝꯃꯕꯅꯦꯕ ꯚꯤꯗꯤꯑꯣꯗ ꯐꯣꯔ ꯀꯦ ꯑꯩꯢꯠ ꯀꯦꯅ ꯑꯗꯢ ꯅꯝꯕ ꯌꯥꯕ ꯄꯣꯠꯇꯣ ꯄꯥꯝꯃꯕꯅꯦꯕ
ꯎꯝ
ꯇꯥꯕ꯭ꯔꯣ ꯇꯥꯕ꯭ꯔꯣ
ꯇꯥꯏꯌꯦ ꯇꯥꯏꯌꯦ
ꯎꯝ
ꯑ ꯊꯕꯛ ꯑꯗꯨꯝ ꯐꯪꯉꯝꯃꯅꯤ ꯍꯥꯏꯗꯤ ꯀꯩꯅꯣ ꯑꯗꯨꯝ ꯂꯥꯛꯑꯝꯃꯅꯦꯕ ꯄꯣꯠ
ꯏꯁ ꯂꯥꯛꯏ ꯄꯣꯠꯅꯤꯍꯦ ꯃꯣꯏ ꯃꯣꯏꯅ ꯑꯣꯔꯗꯔ ꯂꯧꯕ ꯄꯥꯝꯃꯤꯁꯦ ꯁꯤ ꯏꯝꯐꯥꯜ ꯃꯅꯨꯡꯗ ꯑꯣꯔꯗꯔ ꯑꯣꯗꯔ ꯄꯥꯏꯕ ꯄꯥꯝꯃꯦꯕ ꯁ꯭ꯋꯥꯏꯒꯤ ꯔꯦꯠꯁꯦ ꯂꯨꯍꯣꯡꯐꯝꯒꯤ ꯔꯦꯠ ꯁꯦ ꯅꯣꯔꯃꯦꯟ ꯔꯦꯠꯁꯦ ꯐꯣꯔꯇꯤꯅꯦꯕ
ꯑꯥꯗ
ꯁ꯭ꯋꯥꯏꯒꯤ ꯀꯩꯅꯣꯒꯤ ꯏꯝꯐꯥꯜ ꯃꯅꯨꯡꯒꯤ ꯄꯤꯛꯑꯕꯅꯦꯕ ꯐꯣꯔꯇꯤꯁꯦ ꯊꯥꯔꯇꯤ ꯊꯥꯔꯇꯤ ꯐꯥꯏꯚ ꯐꯣꯔꯇꯤ ꯄꯤꯛꯑꯕꯅꯦꯕ ꯔꯦꯠꯁꯦ
ꯁꯥꯏ ꯄꯤꯛꯑꯕ ꯍꯥꯏꯁꯦ ꯑ ꯑꯗꯨꯁꯨ ꯍꯥꯏꯗꯤ ꯑꯗꯨꯝ ꯃꯦꯗꯤꯌꯝ ꯑꯣꯏꯕ ꯏꯃꯨꯡ ꯀꯩꯀꯥꯒꯤ ꯑꯣꯏꯗꯣꯏꯅꯦꯕ ꯑꯗꯨꯐꯧꯗ ꯂꯥꯏꯔꯕ ꯀꯩꯀꯥꯒꯤ ꯄꯩꯁꯥ ꯄꯥꯏꯕ ꯃꯣꯏꯗꯤ ꯑꯗꯨꯝꯕꯗꯨꯗꯤ
ꯑꯥ ꯄꯩꯁꯥ ꯄꯥꯏꯕꯁꯤꯡꯒꯤꯗꯤ ꯀꯩꯅꯣ ꯇꯧꯈ꯭ꯔꯦ ꯀꯩꯅꯣ ꯂꯩꯈ꯭ꯔꯦ ꯀꯩꯅꯣ ꯇꯣꯀꯤꯌꯣ ꯍꯣꯏ ꯀꯥꯡꯕꯨ ꯑꯁ ꯂꯨꯍꯣꯡꯕ ꯑꯃꯇꯪꯗ ꯂꯥꯛꯑꯕ ꯀꯩꯅꯣ ꯀꯩꯅꯣ ꯄ꯭ꯔꯤꯋꯦꯗꯤꯡ ꯈꯛꯇꯪꯒꯤ ꯐꯤꯞꯇꯤ ꯀꯦ ꯋꯥꯟ ꯂꯥꯛ ꯑꯗꯥꯏꯅꯥ ꯂꯧꯕꯤ ꯀꯥꯡꯕꯨ ꯌꯥꯝ ꯂꯩꯔꯦ